ꯍꯜꯣ
ꯍꯜꯂꯣ ꯑꯥ ꯃꯈꯣꯟ ꯁꯦꯡꯅ ꯇꯥꯕ꯭ꯔꯥ
ꯑ
ꯇꯥꯔꯦ ꯅꯪ ꯍꯦꯟꯁ꯭ꯄ꯭ꯔꯦꯒꯨꯝꯕ ꯍꯥꯞꯄ ꯗꯤ ꯂꯧꯊꯣꯛꯎꯀꯣ ꯎꯝ ꯁꯨꯝ ꯋꯥꯔꯤ ꯍꯥꯏꯐꯦꯠ ꯁꯥꯟꯅꯁꯦꯅ ꯇꯧꯕꯅꯦꯕꯀꯣ ꯎꯝ
ꯎꯝ
ꯆꯥꯛ ꯏꯁꯤꯡꯒꯨꯝꯕ ꯆꯥꯔꯕ
ꯆꯔ
ꯀꯩꯀꯩ ꯆꯥꯕ ꯉꯁꯤ
ꯑ ꯌꯦꯔꯨꯝ ꯊꯣꯡꯕꯒ ꯔꯁꯃꯥ ꯊꯣꯡꯕꯒ
ꯎꯝ ꯅꯨꯡꯗꯥꯡꯒꯤꯔꯣ ꯎꯝ ꯑꯌꯨꯛ ꯑꯌꯨꯛꯀꯤꯗꯤ ꯑꯌꯨꯛꯀꯤꯅ ꯂꯟꯁꯀꯤꯅ ꯀꯩꯀꯩ ꯆꯥꯔꯕ ꯑꯌꯨꯛꯀꯤ ꯆꯥꯛꯅ
ꯀ ꯌꯨꯀꯤꯅ ꯑ ꯎꯝ ꯀ ꯆ ꯍꯥꯣ ꯎꯝ ꯍꯋꯥꯏ ꯊꯣꯡꯕ ꯑꯃꯒ ꯑꯂꯨ ꯊꯣꯡꯕ ꯑꯃꯒ
ꯎꯝ
ꯍꯥꯎ ꯎꯛꯇ
ꯍꯥꯎꯗꯤꯦ
ꯎꯝ
ꯆꯥꯛ ꯏꯁꯤꯡ ꯆꯥꯕꯗ ꯁꯝꯃꯔꯅꯤꯅ ꯁꯤꯗꯁꯨ ꯌꯥꯝ ꯊꯤꯅ ꯁꯥꯕꯒꯤ ꯆꯥꯛꯇꯨ ꯏꯟꯖꯥꯡ ꯃꯍꯥꯎ ꯀꯩꯀꯥꯅꯣ ꯑꯝꯇ ꯈꯪꯗ꯭ꯔꯦꯕ
ꯍꯣꯏ ꯍꯣꯏ ꯁꯤꯗ ꯁꯤꯗꯁꯨ ꯆꯥꯐꯝ ꯈꯪꯗꯦ ꯆꯪꯗꯦꯕ ꯑꯗꯣ ꯉꯁꯤ ꯉꯁꯤꯗꯤ ꯌꯦꯔꯨꯝꯗꯨꯗꯤ ꯆꯥꯕꯕꯨꯗꯤ ꯐꯔꯦ ꯌꯥꯏ ꯑꯗꯨꯏꯁꯨ ꯀꯔꯤ ꯈꯥꯃꯦꯟꯗꯣ ꯕ꯭ꯔꯤꯟꯖꯜ ꯈꯥꯃꯦꯟꯗꯣ ꯑꯄꯤꯛꯄꯗꯣ ꯑꯗꯨꯗꯣ ꯁꯣꯏꯔꯒ ꯁꯤꯡꯖꯨ ꯁꯨꯔꯦ ꯋꯥꯏ ꯋꯥꯏ ꯈꯔ ꯍꯥꯞꯆꯤꯜꯂꯒ ꯑꯗꯨ ꯉꯁꯥꯏ ꯍꯥꯎꯗꯤ ꯍꯥꯎꯋꯦ ꯑꯗꯨꯒꯤ ꯀꯩꯅꯣꯗ ꯕ꯭ꯔꯤꯟꯖꯜꯗꯣ ꯑꯗꯨꯏ ꯕ꯭ꯔꯤꯟꯖꯜꯗꯨꯒ
ꯀꯥꯡꯍꯧ ꯆꯥꯅꯕꯗꯨ ꯅꯠꯇ꯭ꯔꯣ ꯀꯥꯡꯍꯧꯒ ꯆꯥꯕ ꯃꯆꯥꯗꯨꯔꯕ
ꯇꯥꯗꯦ ꯍꯜꯂꯣ ꯅꯪꯒꯤ ꯅꯦꯠꯇꯣ ꯆꯠꯄꯒꯤ ꯇꯥꯗ꯭ꯔꯤꯕ ꯍꯧꯖꯤꯛꯀꯤ
ꯑꯦ ꯌꯥꯔꯕꯣ ꯇꯥꯔꯕꯣ
ꯎꯝ ꯅꯪꯒꯤꯗꯤ ꯇꯥꯔꯦ
ꯇꯗ ꯁꯤꯒ ꯀꯔꯤ ꯕ꯭ꯔꯤꯟꯖꯜꯗꯨꯒ ꯁꯣꯏꯃꯤꯟꯅꯔꯒ ꯁꯤꯡꯖꯨ ꯆꯥꯏꯑꯦꯕ ꯌꯥꯝ ꯍꯥꯎꯕꯗ
ꯈꯥꯃꯦꯟ ꯃꯆꯥ ꯀꯩꯅꯣ ꯑꯄꯤꯛꯄꯗꯨ ꯅꯠꯇ꯭ꯔꯕ ꯀꯥꯡꯍꯣꯡ ꯆꯥꯅꯕꯗꯣ
ꯀꯥꯡꯍꯣꯡ ꯆꯥꯅꯕ ꯍꯣꯏ ꯍꯣꯏ ꯕ꯭ꯔꯤꯟꯖꯥꯜꯗ ꯈꯔ ꯁꯥꯡꯂꯤ ꯁꯥꯡꯂꯤ ꯇꯧꯔꯒ ꯌꯥꯝ ꯃꯕꯨꯛ ꯌꯥꯝ ꯆꯥꯎꯕꯁꯨ ꯅꯠꯇꯕ ꯑꯗꯨꯝ ꯈꯔ ꯁꯥꯡꯕ ꯟꯖꯥꯜ ꯑꯗꯨꯗ ꯄꯤꯛꯄꯗꯣ ꯒꯤ
ꯑꯣ ꯊꯣꯉꯒ ꯆꯥꯅꯕꯗꯣ
ꯑꯥ ꯍꯥꯎꯦ ꯑꯗꯨ
ꯀꯃꯥꯏ ꯀꯃꯥꯏꯅ ꯇꯧꯒꯦ ꯍꯧꯣꯖꯤꯤꯗꯩ ꯐꯕ ꯅꯨꯡꯉꯥꯏꯕ꯭ꯔꯥ ꯆꯥꯕ ꯊꯛꯄꯒꯤ ꯃꯇꯥꯡꯗ ꯍꯥꯏꯇꯥꯔꯦ
ꯍ ꯌꯦꯣ ꯅꯅꯨꯡꯉꯥꯏ ꯍꯥꯏꯗꯔꯣ ꯁꯥꯃꯟꯕꯒꯤ ꯅꯨꯡꯉꯥꯏ
ꯎꯝ
ꯑꯦ ꯑꯩꯅ ꯉ ꯉꯔꯥꯡ ꯑꯃ ꯂꯤꯒꯦ ꯍꯥꯏꯗꯣ ꯋꯥꯔꯤ ꯑꯃ ꯂꯩ ꯍꯥꯏꯗꯣ
ꯃꯈꯣꯜ ꯇ꯭ꯗꯤꯌꯦ
ꯋꯥꯔꯤ ꯑꯃ ꯂꯤꯟ ꯍꯥꯏꯗꯣ ꯑꯗꯨꯗ ꯀꯔꯤ ꯀꯩꯅꯣ ꯇꯧꯋꯦꯕ ꯑ ꯏꯀ ꯏ ꯀ ꯑꯣ ꯑꯈꯣꯏꯕꯣꯏ ꯂꯣꯏꯗꯣ ꯈꯪꯕ꯭ꯔꯥ ꯑꯩꯈꯣꯏ ꯕꯨꯂꯦꯠꯇꯣ ꯐꯥꯈ꯭ꯔꯦꯕ
ꯎꯝ
ꯇꯥꯕ꯭ꯔꯣ
ꯂꯤꯔꯛꯑꯣꯅꯦ ꯂꯤꯔꯛꯑꯣꯅꯦ ꯇꯥꯏꯅꯦ
ꯍꯣꯏ ꯑꯩꯈꯣꯏ ꯕꯣꯂꯔꯗꯨ ꯐꯥꯈ꯭ꯔꯦꯕ ꯑꯗꯨꯒ ꯀꯩꯅꯣ ꯀꯩꯅꯣ ꯇꯧꯔꯤꯉꯩꯗꯨꯅꯦ ꯆꯅꯥ ꯀꯥꯡꯍ ꯉꯧꯔꯤꯑꯕꯀꯣ ꯑꯩꯈꯣꯏꯗꯣ ꯑꯗꯨꯒ
ꯑꯁ
ꯉꯧꯕꯁꯨ ꯂꯣꯏꯗꯦ ꯍꯔ ꯖꯥꯠꯅꯤꯀꯣ ꯑꯦꯇꯦꯟꯗꯦꯟꯁ ꯄꯥꯟꯕ ꯂꯥꯛꯄꯦꯀꯣ ꯄꯨꯡ ꯅꯤꯄꯥꯟ ꯑꯗꯨ ꯑꯗꯨꯋꯥꯏꯗꯅꯦꯕꯀꯣ ꯈꯪꯗꯤ ꯈꯪꯉꯤꯅꯦꯕ ꯄꯨꯡ ꯅꯤꯄꯥꯟ ꯑꯗꯨꯋꯥꯏ ꯈꯨꯗꯤꯡꯒꯤ ꯑꯦꯇꯦꯟꯗꯦꯟꯁ ꯃꯥꯟꯕ ꯂꯥꯛꯏꯗꯣ ꯑꯗꯨꯒ ꯑꯩꯈꯣꯏꯗꯣ ꯌꯥꯒꯅꯤ ꯑꯗꯨꯝ ꯈꯟꯕꯒꯤ ꯊꯣꯡꯒꯥꯡꯗꯣ ꯑꯗꯨꯝ ꯍꯥꯏꯕ ꯌꯥꯒꯅꯤ ꯈꯟꯕꯒꯤ ꯍꯥꯡꯗꯣꯛꯑꯒ ꯇꯧꯔꯦ ꯑꯗꯨꯒ ꯍꯥꯔꯖꯥꯠꯅꯦ ꯊꯥꯎ ꯀꯩꯀꯥ ꯉꯧꯕꯒꯤꯗꯨꯗ ꯀꯥꯗꯨꯗ ꯆꯪꯉꯛꯄꯗ ꯀꯥꯗꯨ ꯊꯣꯡ ꯍꯥꯡꯗꯣꯛ ꯄꯒꯥ ꯍꯥ ꯍꯥꯅꯝꯗꯝꯃꯒ ꯀꯔꯤ ꯑꯍꯥꯝ ꯑꯍꯥꯝ ꯇꯧꯔꯒ ꯀꯔꯤꯅꫭ ꯊꯣꯛꯏꯁꯦ ꯇꯧꯔꯒ ꯄꯨꯊꫭꯔꯛꯎ ꯄꯨꯊꯣꯔꯛꯎꯒ ꯇꯧꯔꯦ
ꯑꯗꯨꯗꯒꯤ ꯑꯩ ꯃꯦꯝ ꯀꯔꯤꯝ ꯊꫭꯡꯕ ꯅꯠꯇꯦ ꯑꯩꯈꯣꯏ ꯑꯆꯥꯄꯣꯠ ꯀꯩꯅꯣ ꯂꯩꯕꯅꯦ ꯀꯥꯏ ꯍꯥꯏꯔꯦ ꯑꯗꯨꯒ ꯊꯥꯖꯗ꯭ꯔꯦ ꯑꯗꯨꯒ ꯄꯨꯊꯣꯛꯑꯣ ꯍꯧꯖꯤꯛ ꯑꯃꯨꯛ ꯄꯨꯊꯣꯔꯛꯑꯣ ꯀꯥꯏꯅ ꯇꯧꯔꯛꯑꯦ ꯑꯗꯨꯒ ꯕꯣꯏꯂꯔꯗꯣ ꯂꯣꯏ ꯂꯩꯕꯁꯨ ꯀꯨꯏꯗ꯭ꯔꯤꯕꯅꯦꯕ ꯍꯟꯗꯛ ꯆꯍꯤꯅꯦꯕ ꯂꯩꯔꯤꯗꯣ ꯑꯗꯨꯒ ꯑꯁ ꯐꯥꯈꯔꯦ ꯑꯗꯨꯒ ꯑꯥ ꯊꯣꯡꯕꯁꯨ ꯂꯣꯏꯗꯕꯤꯗ ꯄ꯭ꯂꯦꯠꯇꯨꯗ ꯍꯤꯡꯂꯤ ꯍꯤꯡꯂꯤ ꯈꯔ ꯍꯩꯗꯣꯛꯑꯕ ꯂꫭꯏꯁꯤꯟꯈꯔꯦ ꯄꯨꯏꯌꯦ ꯊꯋꯥꯏ ꯌꯥꯝ ꯅꯨꯡꯉꯥꯏꯇꯦꯗ ꯑꯗꯨꯒꯤꯀꯣ ꯑꯦꯛꯖꯥꯝ ꯑꯩꯅ ꯑꯥ ꯃꯈꯥꯗ ꯏꯟꯗꯛꯁꯟ ꯇꯧꯔꯒ ꯊꯣꯡꯉꯦ ꯃꯦꯝꯅ ꯏꯟꯗꯛꯁꯟꯁꯨ ꯄꯤꯔꯤꯅꯤ ꯅꯣꯏ ꯏꯟꯗꯛꯁꯟꯗꯣ ꯃꯅꯨꯡꯗ ꯄꯨꯁꯤꯜꯂꯒ ꯊꯣꯡꯕ ꯌꯥꯕꯒꯤ ꯄꯥꯔꯃꯤꯁꯟꯁꯨ ꯄꯤꯔꯤꯅꯤ ꯑꯗꯨꯒ ꯀꯔꯤꯒꯤꯅꯣꯒ ꯍꯥꯏ ꯑꯩꯈꯣꯏ ꯍꯥꯟꯅ ꯒꯥꯔꯗꯦꯟ ꯂꯩꯔꯝꯕꯗꯣ ꯑꯗꯨꯃꯥꯏꯅ
ꯍꯜꯂꯣ
ꯂꯩꯩꯁꯤꯜꯂꯒ ꯅꫭꯡꯃꯥ ꯈꯛꯇꯪꯒꯤ ꯏꯃꯥꯟꯅꯕꯤꯒꯤ ꯏꯟꯗꯛꯁꯟꯅꯦ ꯍꯥꯏꯕ ꯑꯗꯨꯒ
ꯎꯝ
ꯑꯃꯨꯛ ꯄꯤꯈꯤꯗꯣꯏꯅꯦ ꯅꯣꯡꯃꯇꯪꯒꯤ ꯋꯥꯏꯕꯅꯦ ꯄꯤꯕꯤꯌꯣꯅ ꯍꯥꯏꯔꯒ ꯁꯣꯔꯤꯒ ꯍꯥꯏꯔꯒ ꯇꯧꯔꯛꯑꯦ ꯑꯗꯨꯒ ꯃꯥ ꯃꯥꯏ ꯃꯥꯈꯨꯠꯇ ꯂꯩꯇꯦ ꯑꯥ ꯃꯦꯅꯦꯖꯤꯡ ꯗꯥꯏꯔꯦꯛꯇꯔꯗ ꯍꯥꯏꯕ ꯆꯠꯂꯨꯁꯤꯅꯦ ꯑꯦꯄꯂꯤꯀꯦꯁꯟ ꯏꯔꯒ ꯑꯗꯨꯗꯒꯤ ꯍꯥꯏꯖꯦꯕꯀꯣ ꯏꯃꯥꯟꯅꯕꯤꯗꯨꯅ ꯃꯥꯗꯣ ꯉꯁꯤ ꯂꯥꯛ ꯀꯩꯅ ꯍꯥꯏꯕꯅꯤ ꯑꯗꯨ ꯃꯥꯗꯨ ꯄꯦ ꯄꯦꯔꯦꯠ ꯂꯥꯛꯄꯒꯤ ꯃꯥꯗꯤ ꯂꯥꯛꯇ꯭ꯔꯦꯕꯀꯣ ꯉꯁꯤꯗꯨ ꯃꯕꯨꯛ ꯅꯥꯏꯔꯦꯅ ꯎꯝ ꯍꯥꯏꯍꯟꯒ ꯇꯧꯕꯅꯦ ꯄꯨꯖꯤꯒꯤ ꯏꯃꯥꯟꯅꯕꯤꯗꫭ ꯃꯣꯏ ꯏꯃꯥꯟꯅꯕꯤ ꯑꯃꯒꯤ ꯃꯣꯏ ꯃꯅꯤꯄꯨꯔ ꯃꯆꯥ ꯏꯃꯥꯟꯅꯕꯤ ꯈꯔꯒꯤ ꯃꯣꯏ ꯏꯟꯗꯛꯁꯟ ꯐꯥꯈꯤꯕꯗ ꯑꯗꯨꯃꯥꯏꯅ ꯇꯧꯔꯒ ꯍꯥꯏꯔꯒ ꯍꯧꯖꯤꯛꯀꯤ ꯃꯦꯅꯦꯖꯤꯡ ꯗꯥꯏꯔꯦꯛꯇꯔꯗꯨꯗ ꯍꯥꯏꯔꯒ ꯑꯗꯨ ꯂꯧꯈꯤ ꯍꯥꯏꯌꯦꯕꯀꯣ
ꯎꯝ
ꯏꯃꯥꯟꯅꯕꯤꯒꯤ ꯄꯤꯖꯤꯒꯤ ꯏꯃꯥꯟꯅꯕꯤꯒꯤꯅꯦ ꯍꯥꯏꯔꯒ ꯑꯗꯨꯒ ꯈꯪꯗꯦ ꯌꯥꯗ꯭ꯔꯦ ꯑꯩꯈꯣꯏꯒꯤꯗꯤ ꯑꯅꯧꯕꯁꯨ ꯑꯣꯏꯕꯩꯔ ꯈꯪꯗꯦ ꯃꯥ ꯑꯗꯣ ꯑꯗꯨꯃꯥꯏꯅꯒ ꯇꯧꯔꯨꯔꯗꯤ ꯀꯩ ꯍꯥꯏꯅꯤ ꯃꯤ ꯃꯊꯛ ꯊꯣꯡꯕꯒꯤ ꯋꯥ ꯇꯥꯗꯕꯤꯗ ꯑꯗꯨꯃꯥꯏꯅꯒ ꯇꯧꯔꯨꯔꯗꯤ ꯀꯝꯄ꯭ꯂꯦꯟ ꯆꯥꯒꯅꯤ ꯀꯥꯏ ꯈꯟꯖꯕ ꯑꯗꯨꯒꯤꯔ ꯈꯪ
ꯅꯧꯔꯤꯕꯒꯤ ꯈꯔ ꯇꯞ ꯁꯥꯖꯕꯗꯣ
ꯎꯆꯦꯛꯀꯨꯝꯕ ꯈꯣꯡꯕꯥ ꯃꯥꯜꯂꯤ ꯅꯣꯏꯗꯣ
ꯍꯣꯏ ꯈꫭꯡꯑꯦ
ꯑꯗꯨ ꯀꯩꯒꯤꯅꯣ ꯈꯪꯗꯦ ꯀꯩꯅꯣ ꯁꯥꯎꯟ ꯃꯅꯤꯡꯗ ꯕꯦꯛꯒ꯭ꯔꯥꯎꯟꯗ ꯑꯃ ꯉꯪꯕ ꯑꯃ ꯌꯥꯎꯋꯦ
ꯍꯔꯤ ꯅꯣꯡꯅꯥꯡ ꯈꯣꯡꯕꯒꯤ ꯑꯣꯏꯔꯝꯅꯤ
ꯎꯝ
ꯏꯃꯥꯟꯅꯕꯤꯅ ꯍꯧꯖꯤꯛ ꯀꯧꯔꯛꯄꯅꯦꯕꯀꯣ ꯑꯩꯅ ꯆꯤꯟ ꯃꯦꯟꯕ ꯇꯥꯔꯅꯤꯅ
ꯍꯥ ꯍꯥ ꯍꯥ
ꯀꯔꯤꯅꯣꯅꯦ ꯈꯜꯂꯝꯃꯅꯤ ꯅꯃꯥꯟ
ꯑꯗꯨꯅꯦ ꯀꯩꯅꯣꯃ ꯈꯟꯂꯥꯝꯃꯅꯤ ꯏꯁꯤꯡ ꯊꯛꯅꯕ ꯌꯥꯅꯕꯗꯣ ꯍꯣꯏ ꯏꯁꯤꯡ ꯊꯛꯅꯕ ꯌꯥ ꯐꯅꯕ ꯃꯐꯝꯗꯣ ꯊꯣꯡ ꯂꯣꯟꯈ꯭ꯔꯦꯕ ꯏꯁꯤꯡ ꯑꯌꯤꯡꯕꯥ ꯂꯩꯕ ꯖꯒꯥꯅꯦꯕ ꯑꯗꯨꯗꯣ ꯌꯥꯍꯧꯗ꯭ꯔꯦꯕ ꯑꯁ ꯋꯥꯛꯀꯤꯡ ꯆꯠꯂꯤꯉꯥꯏꯗ ꯁꯤꯗ ꯏꯁꯤꯡ ꯈꯧꯔꯥꯡꯉꯦꯗ ꯇꯜꯂꯦ ꯌꯥꯍꯧꯗ꯭ꯔꯦ
ꯁꯤꯗꯁꯨ ꯉꯔꯥꯡ ꯅꯍꯥꯟ ꯉꯔꯥꯡꯒ ꯉꯁꯤꯒꯗꯤ ꯑꯁ ꯁꯥꯕꯅ ꯉꯔꯥꯡꯗꯒꯤꯅꯦ ꯁꯥꯊꯤꯌꯦ ꯁꯥꯔꯤꯁꯦ
ꯎꯝ
ꯑꯗꯨꯒꯅꯕ ꯑꯩꯗꯣ ꯐꯤ ꯇꯞꯇꯥꯏ ꯁꯨꯔꯦ ꯉꯁꯤꯗꯣ ꯈꯪꯕ꯭ꯔꯥ ꯑꯁ ꯈꯨꯁꯥ ꯑꯥꯥ ꯐꯤ ꯇꯞꯇꯥꯏ ꯁꯨꯔꯦ ꯑꯗꯨꯒꯅꯦ ꯈꯪꯕ꯭ꯔꯥ ꯅꯨꯡꯁꯥ ꯌꯛ ꯁꯥꯔꯤꯗꯣ ꯑꯩꯅ ꯐꯤ ꯁꯨꯕꯒ ꯍꯦꯛ ꯐꯧꯔꯝꯃꯒꯅꯦ ꯉꯥꯏꯍꯥꯛꯇꯪ ꯍꯤꯞꯀꯦꯅ ꯇꯨꯝꯒꯦ ꯄꯣꯊꯥꯒꯦꯅꯅꯦꯀꯣ ꯑꯩꯁꯦ ꯇꯨꯝꯕ ꯆꯪꯉꯦ ꯑꯗꯨꯒꯅꯦ ꯃꯤꯅꯤꯠ ꯁꯚꯦꯟ ꯃꯤꯅꯤꯠ ꯑꯃꯨꯛ ꯂꯩꯔꯒ ꯃꯥꯏꯀꯩ ꯂꯣꯏꯅꯃꯛ ꯃꯝꯁꯤꯟꯒꯔꯦ ꯑꯗꯨꯒ ꯅꯣꯡ ꯍꯩꯊꯔꯛꯑꯦꯕꯀꯣ
ꯎꯝ
ꯑꯗꯩ ꯐꯤꯗꯣ ꯈꯣꯏꯗꯧ ꯁꯥꯎꯒꯠꯂꯒ ꯑꯃꯨꯛ ꯂꯟꯗ ꯆꯠꯂꯒ ꯂꯧꯁꯜꯂꯨꯔꯦ ꯆꯟꯕꯣꯏ ꯆꯟꯗꯕ ꯑꯩꯈꯣꯏ ꯅꯣꯡ ꯇꯥꯔꯦꯅ ꯈꯔ ꯑꯃꯅ ꯃꯅꯨꯡꯗ ꯍꯦꯡꯒꯔ ꯇꯧꯔ ꯌꯥꯜꯂꯦꯗꯅ ꯐꯤꯗꯣ ꯃꯄꯥꯟꯗ ꯈꯔ ꯑꯃ ꯌꯥꯜꯂꯦ ꯐꯤꯗꯨꯁꯨ ꯍꯦꯛꯇ ꯑꯩꯒꯤ ꯍꯧꯅꯕꯤ ꯄꯨꯊꯣꯛꯑ ꯁꯨꯕꯗꯣ ꯇꯧꯔꯨꯔꯥꯕ ꯑꯗꯨꯗꯨꯒꯅꯦ ꯈꯪꯕꯔ ꯑꯩꯗꯣ ꯉꯥꯏꯍꯥꯛ ꯊꯥꯔꯇꯤ ꯃꯤꯅꯨꯠꯃꯨꯛ ꯄꯣꯊꯔꯒ ꯇꯨꯏꯁꯟ ꯆꯠꯂꯦ ꯆꯠꯇꯣꯏꯅꯦꯕ ꯑꯗꯩꯗ ꯑꯩꯗꯣ ꯊꯥꯔꯇꯤ ꯃꯤꯅꯤꯠꯁꯃꯨꯛ ꯄꯣꯊꯥꯔꯦ ꯑꯗꯨꯒꯅꯦ ꯇꯨꯝꯕ ꯍꯧꯒꯠꯂꯛꯄ ꯀꯥꯟꯗ ꯅꯣꯡ ꯂꯣꯏ ꯍꯥꯡꯉꯒ ꯂꯩꯔꯝꯃꯦ ꯑꯃꯨꯛ ꯅꯨꯡꯊꯤ ꯅꯨꯡꯗꯤ ꯃꯪꯉꯒ ꯅꯣꯡ ꯑꯝ ꯇꯥꯗ꯭ꯔꯕ ꯑꯗꯩ ꯇꯨꯏꯁꯟꯁꯨ ꯆꯠꯂꯨꯔꯦ ꯀꯩꯝꯇ ꯇꯧꯗ꯭ꯔꯦ ꯅꯣꯡꯗꯣ ꯌꯦꯡꯉꯨꯅꯦ ꯑꯩꯅ ꯐꯤꯗꯣ ꯍꯦꯛ ꯐꯧꯕꯒ ꯃꯤꯅꯤꯠ ꯃꯉꯥ ꯁꯕꯦꯟ ꯁꯕꯦꯟꯂ ꯑꯗꯨꯃꯥꯏꯅ ꯂꯩꯔꯒꯅꯤ ꯍꯦꯛꯇ ꯖꯔꯥ ꯃꯝꯖꯂꯒ ꯅꯣꯡꯗꯣ ꯍꯥꯏꯊꯔꯛꯏꯅꯦꯕ ꯑꯩꯅꯅꯤ ꯁꯥꯎꯕꯗ ꯁꯥꯎꯔꯒ ꯃꯔꯨꯝ ꯃꯔꯨꯝ ꯁꯣꯜꯂ ꯐꯤ ꯂꯧꯁꯜꯂꯨꯔꯦ
ꯎꯝ
ꯈꯣꯏ ꯇꯧꯗꯣ ꯀꯌꯥꯝ ꯁꯥꯎꯒꯠꯂꯦ ꯑꯗꯨꯗ ꯀꯩꯅꯣ ꯇꯤ ꯁꯥꯔꯠ ꯑꯉꯧꯕ ꯑꯔꯥꯡꯕ ꯈꯔ ꯑꯃꯒ ꯀꯩꯅꯣꯒ ꯂꯥꯡꯗꯕ ꯑꯉꯧꯕꯒ ꯃꯣꯏ ꯃꯔꯤꯃꯨꯛ ꯌꯥꯎꯕꯅꯦꯕ ꯑꯃꯅ ꯇꯐꯥ ꯐꯥꯅ ꯄꯥꯏꯊꯣꯛꯑ ꯂꯩꯔꯝꯃꯦ ꯃꯈꯥꯗ ꯃꯇꯨꯝ ꯇꯥꯔꯒ ꯉꯍꯥꯛ ꯀꯩꯅꯣ ꯇꯧꯅ ꯚꯦꯖꯤꯇꯦꯕꯜ ꯔꯣꯜ ꯍꯥꯏꯕ ꯑꯃ ꯂꯩꯗꯥꯌꯦꯅꯦ ꯑꯗꯨꯃꯥꯏꯅ ꯑꯦꯛ ꯂꯨꯕꯒꯤ ꯇꯥꯏꯞꯇ ꯇꯥꯁꯜꯂꯒ ꯂꯩꯔꯝꯃꯦ ꯃꯈꯥꯗ ꯑꯗꯒꯤ ꯑꯇꯩꯈꯩꯗꯨꯅ ꯎꯐꯨꯟꯗꯨꯅ ꯍꯨꯝꯃꯛꯄꯗ ꯎꯐꯨꯟꯗꯨꯣ ꯃꯄꯥꯛ ꯃꯄꯥꯛ ꯐꯤꯒꯤ ꯅꯞꯄꯒꯤ ꯃꯄꯥ ꯑꯗꯣ ꯑꯗꯨꯒꯤꯗ ꯅꯞꯄ ꯅꯞꯄ ꯂꯣꯏ ꯂꯩꯔꯝꯃꯦꯩꯁꯦ ꯁꯥꯎ ꯁꯥꯎꯅ ꯂ ꯇꯧꯁꯜꯂꯦꯗꯣꯅꯦ ꯊꯥꯗꯣꯛꯀꯦ ꯇꯧꯕꯅꯤꯅꯣ ꯉꯝꯗꯗꯅ ꯑꯃ ꯔꯣꯜ ꯇꯧꯔꯒ ꯂꯩꯔꯝꯕ ꯇꯥꯁꯜꯂ ꯂꯩꯔꯝꯕꯗꯨꯗꯤ ꯊꯥꯗꯣꯛꯈ꯭ꯔꯦ ꯑꯗꯨꯒ ꯆꯥꯝꯊꯣꯛꯑꯒ ꯐꯧꯔꯝꯃꯦ ꯑꯗꯨꯒ ꯑꯇꯩꯈꯩꯗꯨꯅ ꯀꯟꯊꯣꯛꯑꯒ ꯑꯣꯏꯅ ꯐꯧꯔꯦ ꯑꯦ ꯑꯁ ꯉꯁꯥꯏꯗ ꯁꯣꯛꯅꯤꯡꯗꯅ ꯁꯤꯁꯦ ꯃꯥꯗ ꯉꯥꯡꯉꯤ ꯇꯟꯕꯅꯃꯤ ꯄꯨꯔꯥ ꯍꯥꯏꯗꯤ ꯑꯦꯛꯁꯇ꯭ꯔꯤꯝ ꯑꯣꯏꯕꯗꯣ ꯈꯪꯁꯥ ꯑꯃꯨꯁꯥ ꯑꯗꯒꯤ ꯅꯣꯡ ꯇꯥ ꯑꯃꯨꯛ ꯇꯥ ꯌꯥꯝꯅ ꯀꯩꯅꯣ ꯍꯥꯏꯗꯤ ꯐꯤꯕꯝ ꯌꯥꯝ ꯆꯥꯗꯕꯗ ꯑꯗꯨꯃꯥꯏꯅ ꯇꯧ ꯂꯩꯕ ꯑꯗꯨꯅꯤ ꯅꯣꯏ ꯁ꯭ꯋꯥꯏꯒ ꯑꯩꯈꯣꯏꯒ ꯑꯗꯨꯝ ꯅꯣꯏ ꯑꯗꯨꯋꯥꯏꯒ ꯁ꯭ꯋꯥꯏꯒ ꯑꯣꯏ
ꯑꯁ ꯎ ꯀꯛꯊꯠꯂꯛꯄꯗꯩ ꯑꯣꯏꯔꯝ ꯎ ꯀꯛꯊꯠꯄꯩ ꯑꯣꯏꯔꯝꯗꯣꯏꯅꯦ ꯁꯦ ꯀꯌꯥ ꯇꯦꯝꯄꯔꯦꯆꯔ ꯌꯦꯡꯗ꯭ꯔꯣ ꯀꯌꯥꯃꯨꯛꯀ ꯌꯧꯒꯦ ꯁꯥꯕꯗ ꯑꯩꯈꯣꯏ ꯁ꯭ꯋꯥꯏꯗꯤ ꯐꯣꯔꯇꯤ ꯋꯥꯟ ꯐꯣꯔꯇꯤ ꯐꯣꯔ ꯀ ꯂꯩ ꯁꯥꯕ
ꯇꯨꯝꯅꯕꯨ ꯍꯅ ꯃꯅ ꯇꯦꯦꯝꯄꯔꯦꯆꯔ ꯀꯥꯏ ꯇꯦꯝꯄꯔꯦꯆꯔ ꯍꯩ ꯍꯟ ꯉꯔꯥꯡ ꯑꯁꯤꯗꯤ ꯉꯔꯥꯡ ꯑꯁꯤꯗꯤ ꯃꯩ ꯍꯧꯋꯤꯕꯦꯝ ꯗꯦꯠ ꯇꯨꯐꯧ ꯑꯗꯨꯃꯥꯏꯅ ꯁꯥꯅꯤ ꯍꯥꯏ ꯍꯥꯏꯌꯦꯦ
ꯏꯟꯅꯕꯅꯤꯗ
ꯍ
ꯁꯥꯔꯕꯗ ꯊꯥꯔꯇꯤ ꯐꯣꯔ ꯊꯥꯔꯇꯤ ꯐꯥꯏꯚ ꯁꯥꯔꯝꯃꯦ
ꯈꯪꯗꯦ ꯑꯩ ꯍꯥꯏꯐꯦꯠ ꯌꯦꯡ ꯌꯥꯏ ꯀꯌꯥꯝ ꯀꯩꯅꯣ ꯇꯧꯔꯤꯖꯥꯠꯅꯣ ꯈꯨꯠꯁꯥꯝꯅꯤ ꯈꯨꯠꯁꯥꯝꯅꯤ ꯕꯦꯝꯃꯥ ꯑꯩꯅ ꯍꯥꯏꯁꯤꯅꯦ ꯉꯔꯥꯡꯒ ꯉꯁꯤꯒꯗꯤ ꯍꯥꯏꯕꯤꯔꯅꯨ ꯍꯥꯏ ꯑꯃꯇꯪ ꯉꯥꯎꯕꯅꯦ ꯃꯤꯁꯥꯃꯟꯗꯅ
ꯎꯝ
ꯑꯩ ꯍꯥꯏꯐꯦꯠ ꯌꯦꯡꯒꯦ ꯀꯌꯥꯃꯨꯛ ꯁꯥꯅ ꯆꯥꯠꯅꯨꯅꯤ
ꯍꯧꯖꯤꯛꯇꯤ ꯅꯨꯡꯗꯥꯡ ꯌꯗ ꯈꯔ ꯏꯪꯊꯔꯃꯅꯤꯗ ꯃꯄꯥꯟ ꯊꯣꯛꯄꯄꯗ ꯏꯪꯊꯗ꯭ꯔꯣ ꯃꯅꯨꯡꯗ ꯁꯥꯔꯁꯨ
ꯍꯥꯎ
ꯍꯧꯖꯤꯛꯇꯤ ꯅꯨꯡꯗꯥꯡꯁꯤꯅ ꯏꯪꯊꯔꯝꯒꯅꯤ ꯍꯥꯏꯕ
ꯍꯧꯖꯤꯛꯄꯨꯗꯤ ꯈꯔ ꯏꯪꯉꯦ ꯑꯣ ꯏꯪꯉꯁꯨ ꯑꯗꯨꯝ ꯅꯨꯡꯗꯥꯡꯁꯨ ꯁꯥꯔꯦꯕ ꯁꯥꯕꯗꯤ ꯉꯁꯥꯏꯒ ꯌꯦꯡꯅꯔꯗꯤ ꯏꯪꯉꯦ ꯍꯥꯏꯕ ꯋꯥꯅꯦꯕ
ꯅꯨꯡꯊꯤꯟꯗ ꯑꯣꯏꯅ ꯌꯦꯡꯉꯣ ꯀꯌꯥꯝ ꯁꯥꯒꯦꯅ
ꯍꯧꯖꯤꯛ ꯍꯧꯖꯤꯛꯇꯤ ꯊꯥꯔꯇꯤ ꯐꯣꯔ ꯊꯥꯔꯇꯤ ꯇꯨ ꯊꯥꯔꯇꯤ ꯐꯣꯔ ꯃꯥꯥꯏ ꯂꯩ ꯃꯥꯥꯏ
ꯑꯦ ꯁꯥꯔꯣꯏꯅꯦ ꯑꯗꯨꯗꯤ ꯑꯗꯨꯝ
ꯈꯪꯗꯦ ꯃꯃꯩ ꯍꯧꯔꯕꯅꯦ ꯃꯤ ꯉꯔꯥꯡ ꯉ ꯑꯁꯤꯗꯤ ꯌꯥꯗ꯭ꯔꯦꯕ ꯉꯁꯥꯏꯒꯤꯔ ꯈꯪꯗꯦ ꯁꯤꯁꯦ
ꯔꯤꯊꯤ ꯃꯌꯥꯝꯁꯤꯅ ꯇꯥꯅꯤꯡꯕꯅꯤ
ꯇꯩꯀꯅ
ꯌꯥꯗ꯭ꯔꯦꯗ ꯑꯗꯨꯝ ꯅꯣꯏꯁꯨ ꯑꯗꯨꯝ ꯊꯣꯛꯑꯦꯗ ꯎ
ꯈꯔ ꯈꯔꯕꯨꯗꯤ ꯌꯥꯎꯖꯩꯌꯦ ꯀꯩ ꯀꯥꯏꯗ ꯑꯩꯈꯣꯏꯗꯤ ꯏꯁꯇꯨꯗꯤꯑꯣꯗ ꯇꯧꯕꯅ ꯊꯝꯃꯦꯅ ꯎꯄꯥꯏ ꯂꯩꯇꯦꯗꯅ ꯀꯩꯅꯣꯗꯤ ꯑ ꯀꯩꯅꯣꯗꯤ ꯅꯣꯏꯒꯤ ꯄꯥꯔꯇꯤ ꯑꯇꯩ ꯑꯇꯩꯗꯤ ꯀꯅꯥ ꯀꯅꯥ ꯌꯥꯎꯒꯦ ꯋꯥꯋꯥꯛꯡ ꯆꯠꯂꯤꯗꯣ ꯀꯅꯥ ꯀꯅꯥ ꯆꯠꯅꯣꯪꯟꯗ꯭ꯔ
ꯀꯕ
ꯋꯥꯛꯀꯤꯡ ꯆꯠꯃꯤꯟꯅꯩꯗꯣ ꯅꯣꯏ ꯀꯅꯥ ꯀꯅꯥ ꯆꯠꯃꯤꯟꯅꯩꯅꯣ ꯃꯤ ꯀꯌꯥꯃꯨꯛ ꯆꯠꯂꯤꯅꯣ
ꯆꯪꯉꯣ ꯍꯥꯏꯔꯥ ꯃꯥꯜ ꯍ ꯈꯨꯡꯉꯩ
ꯍꯖꯤꯜꯂꯛꯑꯕ ꯁꯟꯕꯤ ꯁꯟꯅꯥꯎ ꯃꯌꯥꯝ